ꯍꯜꯂꯣ
ꯑꯧ ꯇꯥꯕ꯭ꯔꯣ
ꯑꯣ ꯇꯥꯏ ꯇꯥꯏ
ꯎꯝ ꯀꯩꯗꯧꯔꯤꯒꯦ
ꯑꯁ ꯍꯧꯖꯤꯛ ꯐꯤ ꯁꯦꯝꯔꯒ ꯂꯩꯌꯦꯦ ꯅꯡꯗꯤ
ꯀꯔꯤ ꯁꯦꯝꯃ ꯍꯥꯏꯕ
ꯐꯤ ꯁꯦꯝꯕ
ꯅꯪ ꯐꯤ ꯁꯦꯝ ꯐꯅꯦꯛ ꯁꯦꯝꯃꯦ ꯍꯥꯏꯕ꯭ꯔꯅꯦ
ꯍꯩꯕꯗꯤ ꯍꯩꯇꯦ ꯑꯗꯨꯕꯨ ꯖꯁ ꯄ꯭ꯔꯦꯛꯇꯤꯁ ꯇꯧꯕꯅꯦ
ꯑꯁ ꯍꯥꯏꯅꯕ ꯇꯧꯀꯣ ꯑꯗꯨ ꯍꯥꯏ ꯑꯗꯨ ꯍꯩꯕꯗ ꯌꯥꯝ ꯀꯥꯟꯅꯕꯅꯦ ꯐꯩ-ꯐꯩ-ꯐꯩ ꯑꯩꯁꯨ-ꯑꯩꯁꯨꯨ ꯑꯗꯨꯒꯨꯝꯃꯥ ꯇꯧꯕ ꯍꯩꯕ ꯃꯤꯗꯣ ꯑꯩꯒꯤ ꯅꯨꯄꯤ ꯑꯣꯏꯅ ꯂꯧꯅꯤ
ꯑꯁ ꯐꯩꯅꯦ ꯑꯗꯨꯗꯤ ꯑꯩ ꯍꯩꯇꯕ ꯌꯥꯗꯦ ꯀꯩꯅꯣ
ꯎꯝ ꯑꯩꯗꯤ ꯍꯧꯖꯤꯛ ꯆꯔꯥ ꯋꯥꯟꯕ ꯂꯣꯏꯔꯒ ꯂꯩꯗ
ꯑꯣꯍꯣ ꯑꯣ ꯀꯥꯏꯗ ꯂꯩꯕꯅꯣ
ꯑꯩ ꯇꯝꯄꯥꯛꯇ ꯂꯩ ꯑꯩꯗꯤ ꯑꯩꯁꯨ ꯑꯩꯗꯤ
ꯇꯝꯄꯥꯛꯇ ꯍꯥꯏꯕ
ꯎꯝ
ꯑꯣ ꯑꯣ
ꯅꯪꯗꯤ ꯀꯗꯥꯏꯗ ꯂꯩꯕ꯭ꯔꯥ
ꯑꯩꯁꯨꯅꯤ
ꯀ꯭ꯔꯤ ꯀ꯭ꯔꯤ ꯇꯧꯔꯒ ꯂꯩꯕ꯭ꯔꯥ ꯍꯧꯖꯤꯛꯀꯥꯟ ꯇ꯭ꯔꯦꯅꯤꯡꯒꯨꯝꯕ ꯆꯠꯄ꯭ꯔꯥ
ꯑꯣ ꯇ꯭ꯔꯦꯅꯤꯡ ꯑꯃ ꯆꯠꯂꯦ
ꯀꯩ ꯇ꯭ꯔꯦꯅꯤꯡ
ꯀꯩꯁꯨ ꯇꯧꯅꯤꯡꯉꯥꯏ ꯂꯩꯇꯕꯒꯤ ꯊꯕꯛꯁꯨ ꯂꯩꯇꯦ ꯊꯕꯛꯁꯨ ꯇꯧꯅꯤꯡꯗꯦ ꯑꯗꯨꯒꯤ ꯅꯠꯇꯦ ꯑꯣꯖꯥꯒꯤ
ꯕꯤꯑꯦꯠ ꯇꯧꯕ꯭ꯔꯥ
ꯅꯠꯇꯕ ꯀꯩꯅꯣ ꯄ꯭ꯔꯤ ꯄ꯭ꯔꯥꯏꯃꯔꯤꯒꯤꯗꯣ
ꯌꯥꯏ ꯌꯥꯏ ꯐꯩ ꯐꯩ ꯑꯗꯨꯁꯨ
ꯎꯝ ꯅꯪꯗꯤ
ꯋꯥꯔꯤꯗꯤ ꯑꯩꯁꯨ ꯑꯁ ꯑꯩꯗꯤ ꯑꯗꯨꯝ ꯐ꯭ꯔꯤꯗ ꯂꯩꯌꯦꯗ ꯀꯣꯂꯦꯖ ꯂꯣꯏꯔꯒꯀꯣ
ꯎꯝ ꯀꯣꯂꯦꯖ ꯂꯣꯏꯔꯗꯤ ꯐꯩꯗꯅ ꯑꯩꯗꯤ ꯀꯣꯂꯦꯖꯁꯨ ꯑꯦꯠꯃꯤꯁꯟ ꯇꯧꯗ꯭ꯔꯦ
ꯎꯝ ꯍꯧꯖꯤꯛꯀꯥꯟ ꯌꯨꯝ ꯄꯥꯟꯅꯤꯡꯉꯥꯏꯁꯨ ꯈꯔ ꯑꯉꯥꯡ ꯑꯣꯏꯕ ꯑꯗꯨꯃꯥꯏꯅ ꯂꯩꯌꯦꯅꯦ ꯌꯨꯝ ꯄꯥꯟꯅꯤꯡꯉꯥꯏꯁꯨ ꯈꯔ ꯑꯉꯥꯡ ꯑꯣꯏꯔꯦ ꯑꯗꯨ ꯊꯕꯛꯁꯨ ꯐꯪꯗ꯭ꯔꯤꯑꯦ ꯁꯨꯝ ꯃꯇꯝ ꯂꯥꯛꯄꯗ ꯉꯥꯏꯕ ꯑꯣꯏꯅ ꯑꯗꯨꯝ ꯂꯩꯕꯅꯤꯅ
ꯌꯨꯝ ꯄꯥꯟꯕꯗꯤ ꯆꯍꯤ ꯂꯩꯗꯦꯗ ꯑꯉꯥꯡ ꯍꯧꯖꯤꯛꯀꯥꯟꯗꯤ ꯑꯉꯥꯡ ꯑꯣꯏꯔꯁꯨ ꯌꯨꯝ ꯄꯥꯜꯂꯒ ꯂꯩꯔꯤ ꯗꯨꯗꯤ
ꯑꯗꯨꯕꯨ ꯍꯥꯏꯗꯤ ꯃꯇꯝ ꯍꯥꯏꯕ ꯑꯃꯗꯤ ꯂꯩꯗꯅ ꯑꯐꯕ ꯃꯇꯝ ꯍꯥꯏꯕꯗꯤ ꯑꯃ ꯂꯩꯌꯦꯗꯅ
ꯌꯥꯝ ꯑꯉꯥꯡ ꯑꯣꯏꯔꯤꯕ ꯖꯥꯔꯀꯣ ꯅꯪꯁꯦ
ꯀꯥꯏꯗꯩ ꯑꯉꯥꯡꯅꯨꯍꯦ ꯑꯩ ꯆꯍꯤ ꯀꯨꯟ ꯃꯉꯥ ꯁꯨꯗꯧꯔꯦ
ꯑꯦ ꯑꯗꯨꯗꯤ ꯆꯍꯤ ꯑꯃ ꯑꯅꯤ ꯂꯩꯔꯗꯤ ꯌꯥꯔꯅꯤꯗ
ꯎꯝ ꯑꯁ ꯑꯩꯗꯤ ꯊꯦꯡꯅ ꯀꯩꯅꯣ ꯂꯧꯕꯅꯤꯗ ꯆꯍꯤ ꯆꯍꯤ ꯀꯨꯟꯊ꯭ꯔꯥꯒꯨꯝꯕ ꯌꯥꯎꯕ ꯀꯥꯟꯗ ꯀꯣ
ꯎꯝ
ꯑꯗꯨ ꯃꯇꯝꯗ ꯐꯨꯜ ꯃꯦꯆꯣꯔꯠ ꯑꯣꯏꯕ ꯃꯇꯝꯗ ꯂꯧꯒꯅꯦꯕ
ꯐꯩꯅꯦ ꯑꯗꯨꯁꯨ ꯑꯣꯏ ꯅꯨꯄꯥꯁꯤꯡꯗꯤ ꯉꯟꯅ ꯄꯥꯟꯗ꯭ꯔꯥꯁꯨ ꯌꯥꯏꯌꯦꯀꯣ
ꯎꯝ ꯅꯪꯗꯤ ꯆꯍꯤ ꯀꯌꯥ ꯁꯨꯔꯒꯦ
ꯑꯩ ꯁꯨꯅꯤꯗꯥ ꯀꯨꯟ ꯀꯩꯅꯣ ꯈꯪꯗꯦꯅꯦ ꯍꯥꯏꯕ ꯍꯩꯇꯦ ꯑꯍꯨꯝ ꯅꯥꯏꯅ
ꯀꯨꯟꯃꯔꯤ ꯀꯨꯟ ꯀꯨꯟꯍꯨꯝꯊꯣꯏ ꯀꯨꯟꯍꯨꯝꯊꯣꯏ ꯑꯁ ꯑꯗꯨꯗꯤ ꯑꯩꯉꯣꯟꯗꯒꯤ ꯑꯩꯉꯣꯟꯗꯩ ꯑꯩꯉꯣꯟꯗꯒꯤ ꯑꯉ ꯑꯉꯥꯡ ꯑꯣꯏꯌꯦꯀꯣ
ꯀꯨꯟ ꯑꯃ ꯑꯅꯤ ꯑꯍꯨꯝ ꯀꯃꯥꯏ ꯍꯥꯏꯗꯣꯏꯔꯣ ꯍꯥꯥ ꯀꯨꯟꯍꯨꯝꯊꯣꯏ ꯑꯣ ꯑꯣ ꯀꯨꯟꯍꯨꯝꯊꯣꯏ ꯁꯨꯗ꯭ꯔꯤꯌꯦ ꯑꯣꯛꯇꯣꯕꯔ ꯂꯥꯛꯔ__ ꯑꯣꯛꯇꯣꯕꯔ ꯂꯥꯛꯔꯅꯤ ꯀꯨꯟꯍꯨꯝꯊ__
ꯑꯁ ꯑꯗꯨꯗꯤ ꯑꯉꯥꯡꯅꯤꯅꯦ
ꯏꯁ
ꯑꯉꯥꯡ ꯅꯠꯇ꯭ꯔꯣ ꯑꯗꯨꯗꯤ
ꯇꯦꯍꯦ ꯀꯨꯟ ꯁꯨꯔꯗꯤ ꯑꯉꯥꯡ
ꯂꯩꯁꯥꯕꯤꯗꯤ ꯐꯥꯈ꯭ꯔꯦꯕ
ꯑꯦꯁ ꯐꯥꯒꯤꯅꯦ
ꯄꯤ ꯀꯥꯡꯕꯨꯗꯤ ꯆꯍꯤ ꯀꯨꯟ ꯍꯦꯜꯂꯕ ꯍꯥꯏꯁꯦ ꯑꯗꯨꯝ ꯌꯥꯔꯕꯅꯤ
ꯌꯥꯔꯕꯅꯤ ꯌꯥꯔꯕꯅꯤ ꯑꯗꯨꯕꯨ ꯑꯁ ꯍꯧꯖꯤꯛꯀꯥꯟꯗꯤ ꯀꯩꯅꯣ ꯀꯨꯟ-ꯀꯨꯟ ꯅꯠꯇꯕ ꯌꯥꯡꯈꯩꯅꯤ ꯍꯩꯇꯦꯗꯥ ꯃꯣꯏꯒꯤ ꯂꯣꯟꯁꯦ
ꯍꯝ
ꯊꯦꯡ ꯊꯦꯡꯅ ꯄꯥꯟꯕꯁꯨ ꯂꯩꯌꯦꯗ ꯍꯧꯖꯤꯛꯀꯥꯟꯗꯤ
ꯑꯣ ꯑꯗꯨꯃꯥꯏꯅꯁꯨ ꯂꯩ ꯑꯗꯨꯕꯨ ꯃꯇꯝ ꯂꯩꯔꯤꯉꯩꯗ ꯇꯧꯍꯧꯒꯗꯕꯅꯦꯕꯀꯣ ꯄꯣꯠ ꯆꯩꯩ ꯂꯣꯏꯅ ꯃꯇꯝ ꯃꯇꯝꯗ ꯆꯠꯅꯕꯗꯣ ꯑꯗꯨꯝ ꯇꯧꯗꯕꯅꯦꯕ ꯌꯥꯝ ꯊꯦꯡꯅ ꯄꯥꯜꯂꯁꯨ ꯅꯨꯡꯉꯥꯏ ꯌꯥ ꯅꯨꯡꯉꯥꯏꯔꯣꯏ ꯌꯥꯝ ꯉꯟꯅ ꯄꯥꯟꯕꯁꯨ
ꯆꯨꯝꯃꯦ ꯑꯗꯨꯁꯨ ꯎꯝ ꯆꯍꯤ ꯅꯨꯄꯤꯒꯤꯗꯤꯀꯣ ꯆꯍꯤ ꯀꯩ ꯆꯍꯤ ꯀꯌꯥ ꯁꯨꯔꯗꯤ ꯄꯥꯟꯕ ꯌꯥꯒꯗ꯭ꯔꯥ ꯑꯗꯨꯗꯤ
ꯅꯨꯄꯤꯒꯤꯗꯤ ꯈ꯭ꯋꯥꯏꯗꯒꯤ ꯕꯦꯁ ꯑꯩꯒꯤ ꯋꯥꯈꯜꯗ ꯈ꯭ꯋꯥꯏꯗꯒꯤ ꯕꯦꯁꯇ ꯇꯔꯤꯖꯦ ꯇ꯭ꯋꯦꯟꯇꯤ ꯇꯨꯗꯒꯤ ꯇ꯭ꯋꯦꯟꯇꯤ ꯇ꯭ꯋꯦꯟ ꯀꯨꯟꯅꯤꯊꯣꯏꯗꯒꯤ ꯀꯨꯟ ꯀꯨꯟꯇꯔꯨꯛ ꯐꯥꯎꯕꯀꯣ ꯁꯤ ꯃꯅꯨꯡꯗ
ꯎꯝ
ꯂꯩꯔꯗꯤ ꯌꯥꯗꯔꯣ ꯅꯨꯄꯥꯒꯤꯅ ꯇ꯭ꯋꯦꯟꯇꯤ ꯑꯩꯏꯠ ꯇ꯭ꯋꯦꯟꯇꯤ ꯅꯥꯏꯟꯅꯀꯣ ꯊꯥꯔꯇꯤ ꯏꯁ ꯗꯥ ꯕꯦꯁ ꯍꯣꯏ ꯌꯥꯏꯌꯦꯕ
ꯑꯁ ꯑꯗꯨꯕꯨꯀꯣ
ꯎꯝ
ꯎꯝ ꯅꯨꯄꯤꯁꯤꯡꯁꯨ ꯌꯥꯝ ꯂꯩꯌꯦꯗ ꯍꯥꯏꯗꯤ ꯇ꯭ꯋꯦꯟꯇꯤ ꯁꯤꯛꯁ ꯇ꯭ꯋꯦꯟꯇꯤꯛ ꯊꯥꯔꯇꯤ ꯍꯦꯜꯂꯁꯨ ꯑꯗꯨꯝ ꯂꯩꯁꯥꯕꯤ ꯇꯧꯔꯒꯀꯣ ꯂꯩꯕꯗꯨꯁꯨ ꯃꯤ ꯌꯥꯝꯃꯤꯗ
ꯑꯁ ꯑꯗꯨꯒꯨꯝꯕꯗꯣ ꯊꯦꯡꯈ꯭ꯔꯦꯕ ꯅꯠꯇ꯭ꯔ
ꯊꯦꯡꯕ ꯃꯥꯜꯂꯤꯀꯣ
ꯊꯦꯡꯈꯔꯦ ꯊꯦꯡꯈꯔꯦ ꯊꯦꯡꯈꯔꯦ
ꯊꯦꯡꯒꯅꯤ
ꯀꯥꯏꯗ ꯅꯪꯗꯤ ꯇ꯭ꯋ ꯇ꯭ꯋꯦꯟꯇꯤ ꯇꯨ ꯇ꯭ꯋꯦꯟꯇꯤ ꯊ꯭ꯔꯤ ꯁꯨꯗ꯭ꯔꯦꯗꯤ ꯉꯜꯂꯤꯍꯦ
ꯑꯦ ꯅꯪꯅ ꯍꯥꯏꯔꯤꯗꯨꯗꯤ ꯇ꯭ꯋꯦꯟꯇꯤ ꯊ꯭ꯔꯤꯁꯦ ꯇ꯭ꯋꯦꯟꯇꯤ ꯇꯨꯗꯒꯤ ꯊꯥꯔꯇꯤ ꯇ꯭ꯋꯦꯟꯇꯤ ꯁꯤꯛꯁ ꯇ꯭ꯋꯦꯟꯇꯤ ꯁꯚꯦꯟ ꯐꯥꯎ ꯌꯥꯏ ꯍꯥꯏꯔꯒ
ꯎꯝ ꯌꯥꯕꯨꯗꯤ ꯌꯥꯏ ꯑꯗꯨ ꯅꯣꯏꯒꯤꯗꯃꯛꯇꯗꯤ ꯅꯪꯒꯤꯗꯃꯛꯇꯗꯤ ꯀꯩꯁꯨ ꯋꯥꯅꯣꯗ ꯑꯩ ꯑꯣꯏꯗ꯭ꯔꯥꯁꯨ ꯏꯃꯥꯟꯅꯕ ꯍꯥꯏꯕꯤꯒꯦ ꯑꯩ ꯑꯣꯏꯕ ꯉꯝꯗ꯭ꯔꯁꯨ ꯏꯃꯥꯟꯅꯕ ꯑꯃ ꯐꯖꯕ ꯍꯥꯏꯕꯤꯒꯦ
ꯀꯥꯏꯗꯒꯤꯔ ꯅꯣꯏ
ꯑꯩꯗꯤ ꯑꯩꯁꯨ ꯆꯤꯡꯗꯒꯤꯅꯦ꯫
ꯎꯝ
ꯅꯣꯏ ꯃꯥ ꯅꯣꯏ ꯒ꯭ꯔꯦꯖꯁꯟ ꯇꯧꯍꯧꯗꯕ
ꯎꯝ ꯇꯍꯧꯗꯦ꯫
ꯇꯧꯍꯧꯗꯕꯅꯤꯅꯦ꯫ ꯍꯧꯖꯤꯛ ꯀꯥꯟꯗꯤ ꯀꯥꯟꯅꯨꯗꯕꯅꯤꯅ ꯀꯟꯅꯗꯔꯦꯗ ꯊꯕꯛ ꯐꯪꯕ ꯌꯥꯝ ꯂꯨꯕꯁꯤꯒ ꯃꯔꯣꯜ ꯑꯃ ꯀꯣ꯫ ꯒ꯭ꯔꯦꯖꯨꯑꯦꯁꯟ ꯃꯥꯁꯇꯔ ꯂꯣꯏꯔꯒ ꯑꯗꯨꯝ ꯇꯥ ꯇꯥꯔ ꯂꯩꯔꯒꯦ ꯍꯧꯖꯤꯛꯀꯥꯟ ꯂꯩꯔꯝꯃꯤ ꯌꯥꯝ꯫ ꯑꯗꯨꯃ
ꯑꯗꯨ ꯑꯣꯏꯔꯁꯨ ꯒ꯭ꯔꯦꯖꯨꯋꯦꯁꯟ ꯑꯗꯨꯒꯨꯝꯕ ꯂꯣꯏꯔꯗꯤ ꯈꯔ ꯐꯩꯌꯦꯗꯅ
ꯁꯔꯇꯤꯐꯤꯀꯦꯠꯀꯤ ꯋꯥꯔꯤ ꯈꯇꯪꯅꯦ ꯍꯦꯗ ꯑꯗꯨ꯫
ꯁꯥꯇꯤꯐꯤꯀꯦꯠ ꯁꯥꯇꯤꯐꯤꯀꯦꯠꯗꯨ ꯆꯥꯕ ꯌꯥꯕꯔ꯫ ꯁꯥꯔꯇꯤꯐꯤꯀꯦꯠ ꯌꯥꯝ ꯇꯥꯜꯔꯒ ꯊꯝꯕꯗꯨ ꯀꯩꯁꯨ ꯑꯣꯏꯗ꯭ꯔꯗꯤ ꯃꯊꯧ ꯇꯥꯏ ꯗꯔꯀꯥꯔ ꯇꯥꯗꯦꯕ
ꯎꯝ ꯑꯗꯨ ꯑꯣꯏꯔꯁꯨ ꯁꯥꯔꯇꯤꯐꯤꯀꯦꯠ ꯑꯃ ꯂꯩꯔꯗꯤ ꯅꯪꯅ ꯊꯕꯛ ꯆꯠꯄ ꯀꯥꯟꯗꯁꯨ ꯅꯪꯒꯤ ꯅꯪꯒꯤ ꯃꯇꯦꯡ ꯈꯔ ꯄꯥꯡꯉꯤꯗꯅ꯫
ꯎꯝ
ꯁꯥꯔꯇꯤꯐꯤꯀꯦꯠ ꯂꯩꯗ꯭ꯔꯗꯤ꯫ ꯊꯕꯛ ꯆꯠꯄ ꯈꯨꯗꯤꯡ ꯋꯥꯕꯒꯤ ꯊꯕꯛ ꯉꯥꯛꯇ ꯑꯣꯏꯕꯒꯤ꯫
ꯃꯇꯝ ꯃꯇꯝ ꯈꯔꯗꯤ ꯀꯩꯅꯣ ꯇꯧ ꯇꯥꯔꯅꯦ ꯉꯥꯏ ꯇꯥꯔꯅꯦ ꯍꯥꯏꯗꯤ ꯁꯥꯔꯇꯤꯐꯤꯀꯦꯠꯁꯨ ꯍꯣꯏ ꯃꯊꯧ ꯑꯃꯔꯣꯝꯗꯗꯤ ꯃꯊꯧ ꯇꯥꯏꯗꯨ꯫ ꯈ꯭ꯋꯥꯏꯗꯒꯤ ꯃꯊꯧ ꯇꯥꯔꯤꯁꯦ ꯍꯩꯕꯗꯨꯅꯤꯅꯦ ꯑꯦꯛꯁꯄꯤꯔꯤꯌꯦꯟꯗꯨꯅꯤꯅꯦ꯫ ꯀꯣꯛꯇ ꯀꯣꯛꯇ ꯀꯔꯤꯁꯨ ꯂꯩꯗꯅ ꯁꯥꯔꯇꯤꯐꯤꯀꯦꯠ꯫ ꯋꯥꯡ ꯋꯥꯡꯃ ꯄꯥꯏꯕꯒꯤ ꯀꯔꯤ ꯀꯥꯟꯅꯕ ꯂꯩꯒꯗ꯭ꯔꯦꯅꯦ
ꯑ ꯈꯪꯗꯦ ꯑꯗꯨꯕꯨ ꯃꯤꯁꯤꯡꯗꯤ ꯑꯗꯨꯝ ꯑꯍꯥꯟꯕꯗꯗꯤ ꯑꯗꯨꯝ ꯁꯥꯔꯇꯤꯐꯤꯀꯦꯠꯇ ꯍꯥꯟꯅ ꯌꯦꯡꯕꯒꯤꯅꯤꯅꯦ꯫
ꯎꯝ꯫
ꯍꯧꯖꯤꯛꯀꯥꯟꯗꯤ ꯂꯨꯔꯤꯁꯦ꯫ ꯑꯩ ꯏꯅꯥꯎꯅꯨꯄꯥ ꯑꯃꯒ ꯏꯅꯥꯎꯅꯨꯄꯤ ꯑꯃ꯫
ꯃꯣꯏꯗꯤ ꯃꯣꯏꯁꯨ ꯂꯥꯏꯔꯤꯛ ꯇꯝꯕ꯭ꯔꯥ
ꯑꯧ
ꯎꯝ ꯔꯦꯟꯗ ꯂꯩꯕ꯫
ꯎꯝ꯫
ꯑꯗꯨ ꯅꯪꯅ ꯑꯍꯜ ꯑꯣꯏꯔꯒ ꯅꯅꯥꯎ ꯅꯨꯄꯥ ꯅꯅꯥꯎ ꯑꯅꯤꯗꯣ ꯌꯦꯡꯁꯤꯜꯂꯒ ꯂꯩꯔꯦ꯫
ꯍꯣꯏ ꯌꯦꯡꯁꯤꯟꯕ ꯍꯥꯏꯕ ꯇꯥꯔꯦ
ꯎꯝ ꯐꯔꯦ ꯐꯔꯦ
ꯎꯝ꯫
ꯐꯩ ꯐꯩ ꯁꯨꯃꯥꯏꯅ ꯌꯦꯡꯁꯤꯟꯒꯗꯕꯅꯤ ꯐꯖꯅ
ꯌꯦꯡꯁꯤꯜꯂꯣ ꯍꯧꯖꯤꯛꯀꯥꯟꯁꯦ ꯑꯉꯥꯡꯁꯤꯡ ꯌꯥꯝ ꯊꯨꯅ ꯊꯨꯅ ꯆꯦꯟꯕꯅꯤꯀꯣ ꯗ ꯀꯩꯅꯣ ꯐꯥꯍꯧꯒꯗꯕꯅꯦ ꯑꯗꯨꯃꯥꯏ ꯑꯗꯨꯃꯥꯏꯅ
ꯑꯁ ꯑꯩꯒꯤ ꯈꯨꯠ ꯇ ꯂꯩꯔꯗꯤ ꯅꯣꯏ ꯆꯦꯟꯊꯣꯛꯄ ꯉꯝꯂꯔꯣꯏꯗ
ꯀꯥꯏꯗꯩ ꯍꯧꯖꯤꯛꯀꯥꯟ ꯑꯍꯟ ꯑꯉꯥꯡ ꯂꯩꯇꯦꯀꯣ꯫ ꯃꯣꯏꯅ ꯍꯦꯛꯇ ꯄꯥꯝꯃꯗꯤ ꯑꯗꯨꯝ ꯆꯦꯟꯕꯅꯤ꯫ ꯑꯩꯈꯣꯏꯔꯣꯝꯗꯁꯨ ꯌꯥꯝ ꯇꯧꯅꯩꯕꯀꯣ꯫
ꯎꯝ
ꯃꯣꯏ ꯃꯣꯏ ꯃꯄꯥ ꯃꯄꯥ ꯂꯨꯍꯣꯡꯕ ꯂꯨꯍꯣꯡꯕꯗꯣ ꯑꯩ ꯈꯪꯉꯦ꯫ ꯈꯟꯕ ꯑꯉꯥꯡꯁꯤꯡ ꯍꯧꯖꯤꯛ ꯃꯨꯛꯀ ꯌꯨꯝ ꯄꯥꯟꯈ꯭ꯔꯅꯤ ꯈꯟꯂꯨꯅꯤ꯫ ꯣꯏ ꯃꯣꯏ ꯃꯃꯥ ꯃꯄꯥꯅ ꯂꯩꯁꯥꯕꯤ ꯑꯣꯏꯔꯤꯉꯩꯗ ꯑꯩꯈꯣꯏ ꯈꯪꯉꯦꯕ ꯑꯗꯨꯕꯨ ꯃꯣꯏ ꯌꯨꯝ ꯄꯥꯜꯂꯒ ꯑꯃꯨꯛꯀ ꯄꯣꯛꯈꯂꯛꯄ ꯑꯉꯥꯡꯗꯨꯣ ꯑꯃꯨꯛ ꯌꯨꯝ ꯄꯥꯟꯕ ꯐꯤꯁꯦ꯫ ꯑꯁ ꯄ꯭ꯔꯤꯊꯤꯕꯤꯁꯦ ꯑꯣꯟ ꯑꯣꯟꯅ ꯇꯩꯅꯕ ꯖꯥꯠꯂꯥ ꯍꯥꯏꯅ ꯑꯩ ꯈꯜꯂꯤꯕꯅꯤ
ꯈꯪꯗ꯭ꯔꯦꯅꯦ ꯍꯧꯖꯤꯛꯀꯥꯟꯗꯤ ꯑꯁ ꯂꯣꯏꯅ ꯑꯣꯟꯅꯈ꯭ꯔꯦ
ꯏꯅꯥꯎ ꯅꯨꯄꯤ ꯑꯃ ꯑꯩꯒꯤ ꯏꯌꯥꯝꯕꯒꯤ ꯏꯌꯥꯝꯕꯒꯤ ꯃꯆꯥꯅꯨꯄꯤ ꯑꯍꯟ ꯑꯩꯅ ꯁꯤ ꯂꯥꯏꯔꯤꯛ ꯇꯝꯕ ꯆꯠꯂꯤꯉꯩꯩꯅ ꯃꯥ ꯃꯥ ꯌꯨꯝ ꯄꯥꯟꯊꯣꯛꯈ꯭ꯔꯕꯀꯣ
ꯎꯝ
ꯑꯁ ꯑꯗꯨ ꯑꯩ ꯌꯥꯝ ꯁꯥꯎꯅꯤꯡꯕꯒꯤ ꯅꯣꯏ ꯑꯩ ꯂꯩꯗꯕꯁꯦ ꯐꯩꯀꯣ ꯍꯥꯏꯅ ꯑꯩ ꯐꯖꯅ ꯑꯩ ꯍꯥꯏꯕꯅꯤ ꯑꯗꯨ ꯃꯃꯥ ꯑꯌꯥꯝꯕꯒꯤ ꯅꯨꯄꯤꯗꯨꯅ ꯋꯥꯈꯜ ꯀꯥꯞꯄꯔꯒ ꯂꯩꯕ ꯃꯥꯜꯂꯦ ꯍꯣꯏ ꯍꯥꯏꯅꯕ ꯂꯥꯛꯄ ꯅꯨꯃꯤꯠꯇ ꯑꯗꯨꯅ ꯏꯅꯥꯎ ꯅꯨꯄꯤꯒꯤ ꯏꯌꯥꯝꯕꯒꯤ ꯏꯅꯥꯎꯅꯨꯄꯤꯒꯤ ꯅꯨꯄꯥ ꯑꯣꯏꯒꯗꯕꯗꯣ ꯃꯥꯗꯨꯅ ꯍꯥꯏ ꯍꯥꯏ ꯏꯇꯩꯃꯥꯗ ꯏꯇꯩꯃꯥ ꯀꯩꯁꯨ ꯋꯥꯔꯨꯅꯨ ꯅꯆꯟꯅꯨꯄꯤꯁꯦ ꯑꯩꯅ ꯂꯨꯅ ꯇꯧꯅ ꯂꯨꯅ ꯇꯧꯔ ꯇꯧꯕꯤꯒꯦ ꯍꯥꯏꯅ ꯍꯥꯏꯔꯛꯑꯦ ꯍꯥꯏ ꯑꯗꯨꯗ ꯑꯁ ꯑꯩ ꯅꯣꯛꯅꯤꯡꯕꯁꯤꯗꯤꯕꯀꯣ ꯌꯥꯝ ꯑꯉꯥꯡ ꯑꯣꯏꯔꯁꯤ ꯁꯤ ꯋꯥꯈꯜꯗꯤ ꯐꯥꯎꯔꯤ ꯐꯥꯎꯔꯛꯄ ꯃꯥꯜꯂꯦ
ꯃꯤꯅꯤꯅ ꯑꯗꯣ ꯃꯥꯒꯤ ꯃꯥꯅ ꯅꯨꯄꯥꯗꯤ ꯃꯉꯣꯟꯗꯒꯤꯗꯤ ꯈꯔ ꯑꯍꯟ ꯑꯣꯏꯕꯒꯤꯔ
ꯑꯟ ꯑꯟ ꯑꯍꯟ ꯑꯣꯏ
ꯎꯝ ꯑꯗꯨ ꯑꯣꯏꯔꯗꯤ ꯒ꯭ꯌꯥꯟ ꯇꯥꯔꯅꯤꯗ
ꯏꯆꯥꯅꯨꯄꯤꯗꯨ ꯐꯖꯅ ꯁꯦꯝꯅꯕꯤꯒꯦ ꯐꯖꯅ ꯂꯨꯅ ꯇꯧꯕꯤꯒꯦ ꯍꯥꯏꯅ ꯃꯃꯥꯗꯨꯗ ꯔꯤꯀ꯭ꯋꯦꯁ ꯇꯧꯏ ꯍꯥꯏꯅꯤ ꯑꯩ ꯈꯜꯂꯒ ꯑꯁ ꯌꯥꯝ ꯅꯣꯛꯅꯤꯡꯈ꯭ꯔꯖꯥꯔꯦ ꯏꯃꯥꯟꯅꯕ ꯑꯃꯅ ꯍꯥꯏꯔꯛ
ꯇꯥꯕꯒꯤ ꯅꯪꯁꯨ ꯁꯥꯎꯕꯁꯨ ꯌꯥꯗ꯭ꯔꯦ
ꯀꯔꯤ
ꯅꯪ ꯁꯥꯎꯕꯁꯨ ꯉꯝꯗ꯭ꯔꯦ ꯑꯗꯨ ꯋꯥ ꯇꯥꯕꯒꯤ
ꯑꯍꯟꯁꯤꯡꯅꯁꯨ ꯌꯥꯅꯔꯛꯈ꯭ꯔꯕꯅꯤꯅꯦ ꯑꯩꯈꯣꯏꯁꯦ ꯍꯥꯏꯅꯤꯡꯉꯥꯏ ꯂꯩꯇ꯭ꯔꯦꯗꯅ ꯑꯗꯨꯅꯤ ꯑ ꯌꯥꯝ ꯁꯥꯎꯅꯤꯡꯕꯅꯤꯀꯣ ꯃꯔꯣꯝꯗꯗꯤ ꯍꯦꯛ ꯇꯥꯕꯗꯗꯤꯀꯣ
ꯎꯝ ꯎꯝ
ꯍꯦꯛꯇ ꯌꯨꯝꯗ ꯑꯃꯨꯛꯀ ꯄꯨꯁ ꯍꯥꯏꯔ ꯍꯥꯏ ꯌꯨꯅꯤꯕꯗꯨ ꯌꯥꯕꯨ ꯌꯥꯁꯤꯜꯂꯛꯇꯕ
ꯁꯦꯡꯕꯅꯤꯗ
ꯅꯨꯄꯤ ꯀꯪꯕꯨꯁꯨ ꯖꯥꯠ ꯖꯥꯠꯅꯤ ꯀꯣ ꯇꯧꯔꯤꯁꯦ ꯅꯨꯄꯤ ꯅꯨꯄꯤ ꯀꯥꯡꯕꯨꯁꯨ ꯖꯠ ꯖꯥꯠꯅꯤꯕ ꯇꯧꯔꯤꯁꯦ
ꯏꯁ ꯅꯨꯄꯤ ꯉꯥꯛꯇ ꯍꯥꯏꯒꯅꯣꯗ
ꯅꯠꯇꯦ ꯌꯥꯝ ꯑꯉꯥꯡ ꯑꯣꯏꯔꯒ ꯀꯩꯅꯣ ꯔꯤꯂꯦꯁꯟꯁꯤꯞ ꯂꯣꯝꯗꯗꯤ ꯌꯥꯝ ꯍꯩꯔꯝꯕ ꯋꯥꯅꯤꯗ ꯑꯉꯥꯡꯁꯤꯡꯁꯤ ꯑꯩꯈꯣꯏ ꯃꯃꯥꯡꯗꯗꯤ ꯌꯥꯝ
ꯃꯒꯣ
ꯑꯩꯈꯣꯏ ꯃꯃꯥꯡꯗꯗꯤ ꯌꯥꯝ ꯀꯩꯅꯣ ꯇꯧꯋꯕꯀꯣ ꯑꯩꯈꯣꯏ ꯃꯃꯥꯡꯗꯗꯤ ꯌꯥꯝ ꯀꯔꯤ ꯍꯥꯏꯁꯤꯅ ꯁꯤꯒꯨꯝꯕꯁꯦ ꯌꯥꯝ ꯄꯥꯛ ꯇꯧꯗꯕ ꯃꯑꯣꯡꯅ ꯇꯧꯋꯦꯕꯀꯣ ꯑꯗꯨ ꯑꯩꯈꯣꯏꯅ ꯃꯅꯤꯡꯗꯗꯤ ꯐꯖꯅ ꯇꯧꯔꯝꯕ ꯃꯥꯜꯂꯦꯕ ꯑꯗꯨꯃꯥꯏꯅ ꯇꯧꯕꯒꯤ